ꯍꯥꯂꯧ
ꯑꯥ ꯇꯥꯕ꯭ꯔꯣ?
ꯅꯪꯒꯤ ꯁ꯭ꯄꯤꯀꯔꯁꯤꯗꯤ ꯑꯣ ꯇꯥꯥꯏ
ꯑꯣ ꯇꯥꯔꯦ
ꯇꯥꯏꯌꯦ ꯍꯣꯏ
ꯑꯣ ꯑꯣ ꯀꯩꯇꯧꯔꯤꯒꯦ ꯍꯧꯖꯤꯛ?
ꯀ꯭ꯌꯝ ꯇꯧꯗꯦꯗ ꯅꯪꯗꯤ?
ꯑꯩꯗꯤ ꯉꯁꯥꯏꯗꯒꯤꯁꯦ ꯆꯠ ꯄꯡꯆꯠꯇ ꯆꯠꯂꯦ ꯀꯣꯏꯆꯠ ꯆꯠꯂꯦ ꯆꯪꯗꯦ ꯑꯩꯁꯨ ꯇꯧꯅꯤꯉꯥꯏ ꯂꯩꯇꯕꯒꯤ
ꯄꯨꯡ ꯎꯝ ꯅꯤꯄꯟ ꯃꯈꯥꯏ ꯇꯥꯕ ꯉꯥꯏꯔꯤꯔꯣ ꯑꯗꯨꯗꯤ?
ꯎꯝ ꯉꯥꯏꯔꯤꯕꯅꯦ
ꯏꯁ ꯉꯥꯏꯔꯤꯅꯤ ꯀꯥꯏꯅ
ꯍꯧꯖꯤꯛ ꯑꯩꯈꯣꯏ ꯀꯩꯅꯣ ꯏꯃꯥꯟꯅꯕ ꯈꯣꯏꯗꯣ ꯃꯣꯏ ꯊꯕꯛ ꯁꯨꯕꯒꯤ ꯑꯗꯣ ꯃꯣꯏꯁꯨ ꯂꯣꯏꯈ꯭ꯔꯦꯕ ꯑꯗꯨ ꯂꯥꯛ ꯂꯥꯛꯄꯥ ꯍꯥꯏꯕꯅꯦꯕ ꯉꯥꯏꯍꯥꯛ ꯂꯩꯔꯗꯤ ꯂꯥꯛꯑꯅꯤ
ꯎꯝ ꯅꯤꯄꯥꯜ ꯃꯈꯥꯏꯗ ꯌꯨꯝ ꯆꯪꯒꯅꯤ ꯍꯥꯏꯗꯥꯏ
ꯎꯝ ꯌꯦꯡꯗꯕꯤꯗ ꯍꯜꯂꯛꯄꯁꯨ ꯌꯥꯏ
ꯅꯣꯛꯑꯦꯅꯦ
ꯍꯣꯏ ꯀꯩꯅꯣ ꯏꯃꯥꯄꯥ ꯈꯣꯏꯁꯨ ꯁꯤꯗ ꯌꯦꯡꯕꯅꯦꯕꯀꯣ ꯃꯣꯏꯁꯨ
ꯑꯥ
ꯌꯦꯡꯃꯤꯟꯅꯁꯦ ꯍꯥꯏꯕꯅꯦꯕ ꯃꯣꯏꯅꯁꯨ ꯑꯩꯅ ꯅꯣꯏꯒ ꯅꯣꯏꯒꯗꯤ ꯇꯜꯂꯦ ꯏꯃꯥꯟꯅꯕ ꯈꯈꯣꯏꯒ ꯄꯨꯟꯒꯦ ꯍꯥꯏꯕꯅꯦꯕ ꯉꯁꯤꯗꯤ
ꯌꯦꯡꯃꯤꯟꯅꯧ ꯀꯩꯅꯣ
ꯎꯝ ꯏꯃꯥꯄꯥꯈꯣꯏ ꯌꯦꯡꯕꯗꯣ ꯑ ꯈꯤꯇꯪ ꯕꯣꯔꯤꯡ ꯆꯨꯑꯦꯕ
ꯃꯣꯏ ꯍꯥꯏꯕꯗꯤ ꯏꯃꯥꯟꯅꯕꯈꯣꯏ ꯑꯦꯅꯥꯔꯖꯤꯗꯣ
ꯎꯝ
ꯑꯦꯅꯔꯖꯤ ꯂꯩꯕꯒꯤ ꯌꯦꯡꯃꯤꯟꯅꯕꯗꯣ ꯌꯥꯝ ꯅꯨꯡꯉꯥꯏꯌꯦꯕ ꯑꯩꯩꯗꯤ
ꯄꯨꯡ ꯃꯥꯄꯜ ꯃꯈꯥꯏ ꯅꯠꯇ꯭ꯔꯣ
ꯃꯥꯅꯦ ꯃꯥꯅꯦ
ꯀꯅꯥꯒ ꯑꯥꯔꯖꯦꯟꯇꯤꯅꯥꯒ ꯀꯅꯥ
ꯏꯖꯤꯞ
ꯎꯝ ꯎꯝ
ꯑꯩꯈꯣꯏꯅ ꯉꯝꯅꯤꯗꯥ ꯉꯁꯤꯁꯨ ꯀꯌꯩꯝ ꯃꯊꯥ ꯁꯥꯗꯕꯤꯗ ꯑꯗꯨꯝ ꯉꯝꯒꯅꯤ ꯉꯁꯤꯁꯨ ꯊꯥꯖꯕ ꯂꯩ
ꯎꯝ
ꯎꯝ ꯑꯗꯨ ꯑꯣꯏꯔꯁꯨ ꯕꯤꯠ ꯕꯤꯠꯇꯥ ꯑꯁꯨꯝ ꯌꯦꯡꯒꯦ ꯇꯧꯕꯅꯦ ꯑꯗꯨꯒ ꯉꯥꯅꯨꯁꯨ ꯆꯥꯁꯦ ꯍꯥꯏꯕꯅꯦ ꯑꯗꯨꯒꯤ ꯈꯪꯗꯦꯗꯥ
ꯑꯩꯁꯨ ꯌꯦꯡꯁꯤꯔꯥ ꯌꯦꯡꯉꯣꯏꯁꯤꯔꯥ
ꯌꯦꯡꯉꯣ ꯌꯥꯝ ꯉꯜꯂꯦ ꯀꯩꯅꯣ ꯅꯥꯏꯟ ꯊꯥꯔꯇꯤꯅꯤ
ꯏꯖꯤꯞꯄꯨ ꯁꯞꯄꯣꯔꯠ ꯇꯧꯕ ꯇꯥꯔꯦ ꯑꯗꯨꯗꯤ
ꯀꯥꯏꯗꯦ ꯑꯗꯨꯁꯨ
ꯕꯦꯠ ꯇꯧꯅꯤꯡꯉꯥꯏ ꯃꯤ ꯂꯩꯔꯗꯤ ꯅꯨꯡꯉꯥꯏꯅꯤꯍꯦ ꯍꯧꯖꯤꯛꯁꯦ ꯌꯥꯝ ꯕꯦꯠ ꯇꯧꯅꯤꯉꯦ ꯍꯧꯖꯤꯛ
ꯂꯩꯒꯅꯤ ꯀꯩꯅꯣ ꯁ꯭ꯇꯦꯇꯁꯇ ꯊꯥꯒꯠꯂꯣ
ꯑꯁ ꯊꯥꯒꯠꯂꯁꯨ ꯑꯗꯨꯝ ꯂꯩꯇꯦ ꯍꯥꯏꯔꯛꯀꯅꯤ ꯃꯣꯏꯗꯤ ꯑꯩꯗꯤ ꯌꯥꯡ ꯈꯩ ꯆꯥꯝꯃꯗꯨꯒꯨꯝꯕꯗꯤ ꯇꯜꯂꯦꯕ ꯄꯦꯠ ꯇꯧꯔꯗꯤ ꯂꯤꯁꯤꯡ ꯂꯤꯁꯤꯡ ꯅꯠꯇ꯭ꯔꯗꯤ
ꯍꯥꯏꯗꯤ ꯕꯤꯠꯇꯣ ꯂꯩ ꯂꯩꯍꯟꯗꯦꯕ ꯌꯥꯡꯈꯩꯗꯨꯗꯤ ꯆꯥ ꯑꯃꯒ ꯄꯨꯔꯤ ꯑꯍꯨꯝ ꯃꯔꯤꯈꯛꯅꯤ
ꯆꯥꯝꯃꯁꯨ ꯌꯥꯏ ꯆꯥꯃꯉꯥꯁꯨ ꯌꯥꯏ ꯀꯩꯅꯣ ꯆꯥꯝꯃꯉꯥ
ꯎꯝ ꯆꯥ ꯃꯉꯥ ꯆꯞ ꯆꯥꯏ ꯑꯩꯈꯣꯏꯅ ꯈꯟꯕ ꯑꯃ ꯎꯝ ꯌꯥ ꯆꯝꯃꯉꯥ ꯂꯩꯔꯗꯤ ꯍꯧꯖꯤꯛ ꯀꯩꯅꯣ ꯇꯝꯄꯥꯛꯇ ꯂꯩꯔꯤꯉꯩꯗꯤ ꯀꯩꯅꯣ ꯖꯣꯃꯦꯇꯣꯒꯨꯝꯕ ꯑꯗꯨꯗ ꯑꯆꯥꯄꯣꯠ ꯑꯣꯔꯗꯔ ꯇꯧꯔꯒ ꯑꯗꯨꯝ ꯆꯥꯏꯑꯦꯕ ꯑꯗꯨꯒꯤ
ꯎꯝ
ꯅꯪꯗꯤ ꯀꯩ ꯃꯊꯦꯜ ꯆꯥꯔꯝꯒꯦ꯫
ꯊꯥꯔꯣꯏ ꯏꯔꯣꯟꯕ ꯎꯝ
ꯑꯣ ꯑꯩ ꯒꯤꯐ ꯌꯥꯝ ꯄꯥꯝꯕꯅꯦ ꯊꯔꯣꯏꯁꯦ ꯑꯩꯗꯤ ꯁꯥ ꯉꯥ ꯍꯦꯟꯅ ꯄꯥꯝꯕꯅꯦ꯫
ꯊꯥꯎꯋꯦ ꯊꯨꯝꯈ꯭ꯔ ꯌꯥꯛꯑꯦ ꯑꯩꯅ
ꯅꯪꯅ ꯊꯣꯡꯕ
ꯑꯥ
ꯑꯁ ꯑꯗꯨ ꯑꯣꯏꯔꯗꯤ ꯑ ꯌꯥꯝ ꯍꯥꯎꯔꯝꯃꯅꯤ ꯈꯪꯉꯦ꯫
ꯌꯥꯝꯅꯕꯨꯗꯤ ꯍꯥꯎ ꯇꯗꯥ
ꯍꯥꯎꯕꯨꯙꯗꯤ ꯍꯥꯎꯋꯦ ꯀꯥꯏꯅꯦ꯫
ꯍꯥꯎꯔꯝꯅꯤꯗ ꯅꯪꯅ ꯊꯣꯡꯕ ꯑꯣꯏꯔꯗꯤ ꯌꯥꯝ ꯎꯆꯦꯛꯁꯤꯅ ꯊꯣꯡ ꯂꯝꯗꯤꯒꯤ ꯑꯣ ꯆꯝꯐꯨꯠꯗꯤ ꯀꯩ ꯆꯝꯐꯨꯠ
ꯆꯝꯐꯨꯜ ꯍꯋꯥꯏ ꯑꯁꯥꯡꯕꯗꯨꯅꯦ ꯃꯅꯥꯗꯨꯅꯦ꯫ ꯑꯗꯨꯒ
ꯌꯦꯗꯦꯝ
ꯑꯣ ꯌꯥꯝꯦꯝꯗꯦꯝꯗꯤ ꯑꯩꯗꯤ ꯄꯥꯝꯗꯦ꯫
ꯊꯣꯡꯕꯨꯗꯤ ꯍꯟꯖꯥꯡ ꯍꯦꯟꯖꯥꯡꯅꯗꯤ ꯍꯥꯎꯋꯦ ꯑꯗꯨ ꯆꯝꯐꯨꯠꯇ ꯆꯥꯅꯤꯡꯗꯦ ꯑꯩꯈꯣꯏ ꯕꯥꯅꯅꯤ꯫ ꯂꯟꯗꯦ ꯁꯤꯡꯖꯨꯗꯁꯨ ꯍꯥꯎꯕꯅꯦ꯫
ꯎꯝ ꯁꯤꯡꯖꯨꯗꯗꯤ ꯍꯥꯎꯋꯦꯕꯀꯣ ꯑꯗꯨꯗꯣ ꯆꯔꯥ ꯊꯣꯡꯕꯁꯤꯗꯤ꯫ ꯇꯥ ꯆꯥꯅꯤꯡꯗꯦ ꯀꯩꯒꯤꯅꯣ ꯍꯥꯏ ꯈꯪꯗꯦ꯫
ꯉꯥ ꯀꯪꯕ ꯍꯥꯞꯄꯗꯤ ꯍꯥꯎꯗꯤ ꯍꯥꯎꯕꯅꯤꯗ ꯑꯗꯨ ꯅꯠꯇ꯭ꯔꯗꯤ
ꯇꯥꯕ꯭ꯔꯣ
ꯇꯥꯏꯌꯦ꯫
ꯑꯣ ꯑꯣ ꯑꯩꯗꯤ ꯀꯣꯁꯇ ꯑꯣꯏꯔꯕꯣ ꯍꯥꯏꯕꯅꯦ ꯁꯤꯦ ꯅ
ꯊꯧꯔꯑꯣꯏ ꯑꯁ ꯑꯩꯁꯨ ꯌꯥꯝ ꯆꯥꯅꯤꯡꯕꯅꯦ ꯍꯧꯖꯤꯛꯁꯨ ꯐꯪꯗꯕ ꯐꯪꯗꯕ꯫ ꯍꯧꯖꯤꯛꯇꯤ ꯂꯧꯁꯤꯡꯁꯦ ꯀꯩꯅꯣ ꯂꯣꯏ ꯍꯤꯗꯥꯛ ꯆꯥꯏꯈ꯭ꯔꯦꯕꯀꯣ
ꯑꯣ
ꯑꯗꯨꯒꯤ ꯑꯃꯨꯛ ꯍꯣꯔꯦꯟ ꯐꯨꯜꯂꯒ ꯑꯃꯨꯛ ꯆꯥꯔꯗꯤ ꯅꯥꯈ꯭ꯔ
ꯀꯩꯅꯣ ꯉꯥꯔꯤꯒ ꯊꯣꯔꯣꯏ ꯏꯔꯣꯟꯝꯕ ꯆꯠꯅꯣꯏ ꯑꯗꯨꯃꯥꯏꯅꯗꯤ ꯇꯧꯕ꯭ꯔꯣ
ꯎꯝ ꯊꯔꯣꯏ ꯏꯔꯣꯟꯕꯅꯦꯗ ꯍꯤꯟꯖꯥꯛ ꯅꯠꯇꯦ꯫
ꯑꯣ ꯑꯗꯨꯅꯦ ꯑꯁ ꯕꯦꯁꯁꯦ꯫
ꯎꯝ ꯃꯣꯔꯣꯛ ꯈꯔ ꯁꯍꯜꯂꯒꯀꯣ
ꯍꯣꯏ ꯍꯣꯏ ꯀꯩꯅꯣ ꯃꯤ ꯏꯆꯦꯜꯗ ꯂꯩꯕꯁꯤꯡꯗꯣ
ꯍꯣꯏ
ꯅꯣꯏ ꯏꯂꯥꯖ ꯃꯤꯜ ꯀꯔꯤ ꯀꯔꯤ ꯆꯥꯅꯤꯡꯒꯦ ꯑꯗꯨꯒꯨꯝꯕ ꯍꯪꯕꯗꯣ ꯑꯗꯨ ꯑꯩ ꯑꯣꯏꯔꯗꯤ ꯊꯔꯣꯏ ꯊꯣꯡꯕꯤꯌꯣ ꯍꯥꯏꯅꯤ꯫
ꯍꯝ ꯍꯝꯝ
ꯌꯥꯝ ꯄꯥꯝꯃꯦꯕ ꯑꯩꯗꯤ꯫
ꯎꯝ ꯑꯗꯨꯗꯤ ꯂꯩꯔꯀꯥꯟꯗ ꯌꯥꯝ ꯆꯥꯔꯣ ꯑꯗꯨꯗꯤ
ꯎꯝ ꯆꯥꯗꯣꯏꯅꯦ꯫ ꯁꯤ ꯂꯝꯕꯤ ꯃꯅꯥꯛꯇ ꯀꯩꯅꯣ ꯍꯣꯇꯦꯜꯒꯨꯝꯕ ꯆꯥ ꯊꯛꯅꯐꯝꯗꯣ ꯑꯗꯨ ꯃꯅꯥꯛꯇ ꯃꯣꯏ ꯊꯔꯣꯏ ꯊꯣꯡꯕ ꯑꯗꯨꯝ ꯆꯥꯕꯅꯦ
ꯎꯝ ꯃꯥꯒꯤ ꯃꯥꯒꯤ ꯈꯨꯊꯣꯡꯁꯨ ꯂꯩꯦꯀꯣ ꯍꯥꯎꯕ ꯍꯥꯎꯇꯕ
ꯃꯅꯥ ꯀꯩꯅꯣ ꯑꯃ ꯂꯩꯌꯦꯕꯀꯣ ꯕꯤꯛꯁ ꯑꯗꯨꯃꯥꯏꯅ ꯇꯧꯕ ꯑꯃ ꯃꯅꯥ ꯑꯃꯗꯣ ꯃꯩꯇꯩ ꯂꯣꯟꯗꯗꯤ ꯈꯪꯗꯦꯕꯀꯣ
ꯎꯝ
ꯑꯗꯨꯒ ꯑꯃꯨꯛ ꯑꯗꯨ ꯍꯥꯞꯄꯗꯤ ꯦꯁ
ꯀꯩꯅꯣꯝ ꯍꯥꯏꯒꯦ ꯇꯧꯕꯅꯦ ꯀꯥꯎꯈ꯭ꯔꯦ
ꯎꯝ
ꯑꯩꯗꯤ ꯕꯣꯜ ꯌꯦꯡꯕ ꯉꯝꯗꯧ ꯃꯥꯟꯗꯦꯗ ꯇꯨꯝꯅꯤꯡꯉꯛꯑꯦ
ꯅꯪꯔꯣ
ꯎꯝ
ꯑ ꯀꯥꯟꯅꯗꯦꯗ ꯑꯗꯨꯝ ꯇꯨꯝꯊꯣꯛꯑꯣ ꯍꯌꯦꯡ ꯍꯥꯏ ꯂꯥꯏꯁꯨ ꯌꯦꯡꯉꯤ ꯍꯌꯦꯡ ꯍꯥꯏ ꯂ ꯌꯦꯡꯉꯒ ꯑꯗꯨꯝ ꯐꯔꯕꯅꯦ
ꯌꯦꯡꯉꯒ ꯈꯠꯕꯨꯗꯤ ꯈꯔ ꯅꯨꯡꯉꯥꯏꯗꯅ ꯃꯤꯠꯇ ꯎꯖꯕꯅꯤꯅ
ꯎꯝ ꯂꯥꯏꯐꯇ ꯌꯦꯡꯕꯅꯤꯅ ꯅꯨꯡꯉꯥꯏꯗꯤ ꯅꯨꯡꯉꯥꯏꯇꯅꯤ ꯑꯩꯈꯣꯏ ꯈꯨꯟꯁꯦ
ꯍꯣꯏ
ꯅꯦꯠꯋꯥꯛꯇ ꯌꯥꯝ ꯐꯕꯀꯣ
ꯑ
ꯂꯥꯏꯗꯤ ꯑꯁ ꯂꯥꯏꯁꯤꯗꯤ ꯍꯞꯇꯥ ꯑꯃꯗ ꯑꯍꯨꯝ ꯑꯍꯨꯝꯂꯛ ꯑꯗꯨꯃꯥꯏꯅ ꯂꯥꯛꯄꯅꯦꯕ ꯉꯁꯤꯁꯦ ꯂꯥꯏ ꯂꯥꯛꯄ ꯅꯨꯃꯤꯠ ꯑꯣꯏꯔꯤꯅꯤ ꯍꯌꯦꯡꯁꯦ ꯑꯃꯨꯛ ꯃꯨꯠꯂꯅꯤ ꯐꯥꯏꯖꯤꯁꯨ ꯑꯟꯂꯤꯃꯤꯠ ꯈꯪꯗꯦ ꯑꯩꯁꯨ ꯐꯥꯏꯚ ꯖꯤꯁꯨ ꯑꯟꯂꯤꯃꯤꯇꯦꯠ ꯄꯤꯌꯦꯕꯀꯣ ꯇꯋꯔꯗ ꯑꯗꯨꯗꯤ ꯇ꯭ꯋꯦꯟꯇꯤ ꯐꯣꯔ ꯇꯨ ꯁꯕꯟꯅꯦꯕ ꯑꯗꯨ ꯑꯣꯏꯔꯁꯨ ꯂꯥꯏꯤ ꯑꯜꯇꯔꯅꯦꯇꯤꯞꯇ ꯆꯠꯂꯦꯕ
ꯎꯝ
ꯑꯗꯨꯗ ꯅꯠꯇ꯭ꯔꯁꯨ ꯀꯩꯅꯣ ꯁꯣꯂꯥꯔꯒꯨꯝꯕꯗ ꯆꯥꯔꯖ ꯇꯧꯔꯅ
ꯑ ꯄꯥꯝꯃꯨꯍꯦ ꯁꯣꯂꯣꯟꯇ ꯆꯥꯔꯖ ꯇꯧꯗꯣꯧꯕꯗꯣ
ꯑꯩꯗꯤ ꯁꯗꯥꯎ ꯆꯠꯂꯗꯤ ꯎꯄꯥꯏ ꯂꯩꯇ꯭ꯔꯦ ꯇꯧꯋꯦ
ꯑꯩꯗꯤ ꯑꯗꯨꯝ ꯄꯥꯏꯗ꯭ꯔꯁꯨ ꯌꯥꯏ ꯍꯥꯏꯔꯒ ꯑꯗꯨꯝ ꯊꯝꯃꯦ
ꯑꯩ ꯌꯥꯎꯗ꯭ꯔꯗꯤ ꯊꯕꯛ ꯂꯩꯣꯏꯖꯔꯤ
ꯎꯝ ꯃꯤ ꯀꯣꯜ ꯀꯣꯜ ꯇꯧꯅꯤꯡꯉꯥꯏꯁꯨ ꯂꯩꯇꯦ ꯃꯤ ꯃꯦꯁꯦꯁ ꯊꯥꯅꯤꯡꯉꯥꯏꯁꯨ ꯂꯩꯇꯦ ꯑꯗꯨꯝ ꯁꯝꯅꯩ
ꯑꯗꯨꯒꯤ ꯅꯠꯇꯦꯗ ꯚꯤꯗꯤꯑꯣ ꯌꯦꯡꯕ
ꯑꯣꯥ
ꯐꯣꯟ ꯌꯥꯎꯗꯔꯦ ꯍꯤꯡꯕ ꯉꯝꯗꯦ ꯀꯥꯏꯅ ꯍꯥꯏꯕꯗꯣ ꯎꯝ ꯎꯝ ꯀꯥꯏ ꯆꯠꯂꯤꯅꯦꯕ ꯌꯧꯗ꯭ꯔꯦꯕꯣ
ꯈꯪꯗꯦ ꯑꯩꯁꯦ ꯈꯨꯟ ꯍꯧꯖꯤꯛꯁꯦ ꯃꯌꯥꯏꯗ ꯂꯩꯑꯦ
ꯀꯃꯥꯏ ꯍꯥꯏꯗꯂ ꯇꯃ
ꯑꯁꯤꯗꯔꯣ ꯑꯁ ꯌꯥꯝꯃꯝꯕꯅꯦ ꯐꯌꯔ ꯐ꯭ꯂꯥꯏꯁ ꯈꯛꯇ ꯂꯩꯕꯅꯦ ꯑꯗꯨꯒ ꯂꯥꯏꯠ ꯑꯃ ꯑꯅꯤ ꯄꯥꯜꯂꯦ ꯍꯣꯔꯦꯟ ꯊꯥꯕꯤꯔꯛꯀꯦꯀꯣ ꯌꯦꯡꯉꯣ
ꯎꯝ ꯍꯝ
ꯃꯔꯛ ꯃꯔꯛꯇꯗꯤ ꯆꯤꯡ ꯑꯁꯤ ꯃꯇꯝꯗ ꯀꯣ
ꯍꯣꯏ
ꯆꯤꯡ ꯃꯅꯨꯡꯗ ꯆꯠꯂꯒ ꯀꯩꯅꯣ ꯑꯥ ꯁꯥ ꯀꯥꯞꯄꯒꯨꯝꯕ ꯆꯠꯄꯅꯦꯕ ꯎꯆꯦꯛꯒꯨꯝꯕ ꯑꯗꯨꯗꯣ ꯍꯧꯖꯤꯛ ꯃꯇꯝꯁꯦ ꯃꯝ ꯃꯝꯕꯁꯦ ꯑꯁ ꯀꯤꯕꯅꯦꯍꯦ ꯃꯔꯛ ꯃꯔꯛꯇꯗꯤ ꯑꯩꯈꯣꯏ ꯃꯤ ꯃꯉꯥ ꯆꯠꯂꯤꯅꯦꯕꯀꯣ
ꯊꯣꯏ
ꯅꯣꯡꯃꯩ ꯑꯃꯃꯝ ꯄꯥꯏꯔꯅꯤ ꯑꯗꯨꯒ ꯆꯤꯡ ꯑꯃꯁꯦ ꯑ ꯃꯤ ꯃꯉꯥꯁꯦ ꯈꯥꯏꯅꯒꯗꯧꯕ ꯑꯃꯅ ꯑꯃ ꯆꯠꯄ ꯑꯃꯅ ꯑꯃꯔꯛ ꯑꯗꯨꯒ ꯑꯩꯈꯣꯏꯁꯦ ꯒꯥꯔꯤ ꯄꯨꯑꯦꯕꯀꯣ ꯒꯥꯔꯤꯗ ꯑ ꯆꯞ ꯆꯥꯅ ꯄꯨꯡ ꯑꯍꯨꯝꯁꯦ ꯊꯝꯒꯗꯧꯕ ꯏꯁꯇꯣꯞ ꯋꯠꯁꯗ ꯑꯗꯨ ꯎꯝ ꯑꯗꯨ ꯂꯣꯏꯗ꯭ꯔꯤꯐꯥꯎꯕ ꯑꯗꯨꯝ ꯆꯤꯡ ꯃꯅꯨꯡꯗ ꯂꯩꯒꯗꯧꯕ
ꯅꯨꯡꯉꯥꯏꯕ꯭ꯔꯣ
ꯎꯝ ꯅꯨꯡꯉꯥꯏꯗꯤ ꯅꯨꯡꯉꯥꯏꯕꯅꯦ ꯌꯥꯝ ꯆꯤꯛꯁꯨ ꯆꯤꯛ ꯆꯤꯛꯄꯀꯣ ꯑꯗꯨꯒ ꯃꯔꯛ ꯃꯔꯛꯇꯗꯤ ꯀꯤꯕꯅꯦ
ꯀꯤꯕ ꯍꯩꯕ꯭ꯔꯣ
ꯍꯣꯏ ꯑꯩꯗꯤ ꯑꯁ ꯃꯌꯥꯝ ꯇꯝꯅꯈ꯭ꯔꯕꯅꯦ ꯑꯗꯨꯒꯤ ꯐꯖ ꯀꯤꯕꯅꯦꯕ
ꯁꯨꯀꯤꯌꯦ ꯇꯧꯅꯕꯁꯤꯗꯤ
ꯎꯝ ꯑꯗꯨ ꯑꯣꯏꯔꯁꯨ ꯍꯧꯖꯤꯛꯇꯤ ꯀꯩꯝ ꯈꯟꯗ꯭ꯔꯦꯗ ꯑꯗꯨꯝ ꯍꯦꯕꯤꯠꯇ ꯂꯩꯔꯛꯈ꯭ꯔꯦꯗ
ꯑꯣ
ꯀꯤꯕ ꯐꯥꯎꯗ꯭ꯔꯦꯕ
ꯑꯩ ꯅꯍꯥꯟ ꯑꯥ ꯍꯥꯏꯔꯛꯑꯣ
ꯅꯪ ꯍꯥꯏꯔꯣ
ꯅꯍꯥꯟ ꯏꯃꯥꯟꯅꯕꯤ ꯈꯣꯏꯗ ꯇꯨꯝꯕ ꯆꯠꯄꯅꯦꯕꯀꯣ ꯃꯥꯁꯨ ꯚꯔꯥ ꯂꯩꯕꯅꯦꯕꯀꯣ ꯌꯨꯝꯗꯣ ꯕꯤꯜꯗꯤꯡ ꯌꯨꯝꯗꯣ ꯆꯥꯎꯋꯦꯕ ꯑꯗꯨꯒꯤ ꯑꯩꯈꯣꯏꯗꯨ ꯇꯨꯝꯗꯕꯤꯗ ꯇꯝꯅꯕꯒꯤ ꯋꯥꯔꯤꯗꯣ ꯂꯤꯔ ꯂꯩꯕ
ꯑꯗꯨꯒ ꯑꯁ ꯄꯨꯡ ꯑꯍꯨꯝꯗ ꯇꯨꯝꯗ꯭ꯔꯤꯕꯀꯣ ꯑꯈꯣꯏ ꯄꯨꯡ ꯑꯍꯨꯝꯗ ꯅꯨꯄꯤ ꯑꯃ ꯏꯁꯩ ꯁꯛꯄ ꯍꯧꯔꯛꯑꯦ
ꯎꯝ
ꯀꯤꯕꯗꫭ
ꯑꯥꯏꯗꯒꯤꯅꯣ ꯁꯛꯂꯣꯠꯄꯗꯨꯗꯤ ꯈꯡꯗꯕꯀꯣ
ꯎꯝ
ꯃꯃꯥꯡꯗꯁꯨ ꯃꯥꯜꯂꯦ ꯃꯅꯤꯡꯗꯁꯨ ꯃꯥꯜꯂꯦ ꯄꯨꯡ ꯑꯍꯨꯝꯗꯕꯨ ꯀꯅꯥ ꯏꯁꯩ ꯁꯛꯅꯒꯦ ꯍꯥꯏꯕꯅꯤꯗ
ꯍꯣꯏ ꯀꯩꯅꯣ ꯑꯥ ꯑꯗꯨꯗꯣ ꯍꯥꯏꯕꯤꯒꯦꯀꯣ ꯅꯣꯏ ꯁꯤꯒꯨꯝꯕ ꯋꯥꯔꯤ ꯂꯤꯔꯀꯥꯟꯗꯀꯣ
ꯍꯥ
ꯌꯥꯝ ꯀꯤꯅꯤꯡꯉꯥꯏꯗꯤ ꯂꯤꯒꯅꯨꯕ ꯅꯨꯡꯗꯥꯡꯗꯗꯤ ꯍꯥꯏꯕꯗꯤ ꯅꯁꯥꯗꯣ ꯑꯃ ꯐꯥꯎꯔꯛꯀꯅꯤꯕ ꯑꯗꯨ ꯃꯇꯝꯗꯅꯦꯕ ꯎꯝ ꯑꯩꯁꯨ ꯁꯤ ꯑꯩꯈꯣꯏ ꯍꯧꯖꯤꯛ ꯂꯩꯐꯝꯗꯣ ꯑꯗꯨꯠ ꯑꯗꯨ ꯑꯗꯨꯗ ꯑꯩꯁꯨ ꯇꯨꯝꯗꯦꯕꯀꯣ
ꯑꯥ
ꯑꯗꯨꯒ ꯄꯨꯡꯁꯦ ꯅꯣꯡꯆꯨꯠ ꯍꯥꯏꯐꯦꯠ ꯍꯥꯏꯐꯦꯠ ꯆꯨꯕꯅꯦꯕ ꯑꯗꯨꯒ ꯑ ꯄꯨꯡ ꯑꯍꯨꯝ ꯇꯥꯔꯦ ꯑꯗꯨ ꯍꯦꯛ ꯊꯣꯡ ꯊꯣꯡ ꯃꯅꯥꯛꯇ ꯑꯩꯁꯦ ꯑꯩꯒꯤ ꯐꯃꯨꯡ ꯂꯩꯕꯅꯦꯕꯀꯣ ꯍꯦꯛ ꯐꯃꯨꯡꯗꯣ ꯊꯣꯡꯁꯨ ꯍꯥꯡꯕ ꯀꯅꯥꯝꯇ ꯀ꯭ꯂꯣꯖ ꯇꯧꯗꯦ ꯑꯩꯈꯣꯏꯗꯤ ꯑꯗꯨꯝ ꯍꯥꯡꯔꯒ ꯊꯝꯕꯅꯦꯕ ꯑꯗꯨꯒ ꯎꯝ ꯄꯨꯡ ꯑꯍꯨꯝ ꯑꯗꯨꯋꯥꯏꯗ ꯆꯛꯂꯛꯄ ꯀꯅꯥꯅꯣ ꯈꯪꯗꯦ ꯃꯁꯝꯗꯤ ꯌꯥꯝ ꯁꯥꯡꯕ ꯎꯁ ꯃꯤꯈꯥ ꯃꯤꯠꯇ ꯥ ꯗꯥꯏꯔꯦꯛ ꯎ ꯎꯅꯦꯕꯀꯣ ꯑꯗꯨꯒ ꯀꯣ ꯕꯦꯡꯀꯦꯠ ꯃꯅꯨꯡꯗ ꯑꯩꯁꯦ ꯀꯩꯅꯣ ꯎꯞꯈ꯭ꯔꯦꯕ ꯑꯗꯨꯒ ꯑ ꯗꯤ ꯍꯥꯏꯗ꯭ꯔꯦꯠ ꯇꯧ